ꯑꯦꯍꯦ
ꯑꯣ ꯑꯩꯗꯣ ꯀꯣꯜ ꯇꯧꯔ ꯂꯩꯔꯝꯕ
ꯏꯁ ꯑꯗꯨꯒ ꯀꯣꯜ ꯇꯧꯔꯛ ꯑꯣ ꯀꯥꯏꯅ
ꯇꯦ ꯅꯪ ꯇꯧꯔꯛꯇ꯭ꯔꯤꯀꯥꯟꯗ ꯑꯩꯈꯣꯏ ꯎꯝ ꯑꯉꯥꯡ ꯑꯃ ꯇꯧꯔꯛꯄ ꯍꯥꯏꯇꯥꯔꯦ ꯑꯗꯨ ꯇꯧꯔꯝꯕꯅꯤꯅ
ꯀꯩꯗꯧꯔꯤꯅꯣ
ꯐꯝꯃꯝꯕꯅꯦ
ꯅꯪ ꯉꯁꯥꯏ ꯀꯥꯏ ꯆꯠꯂꯦ
ꯏꯇꯨꯅꯒ
ꯑꯥꯏꯁ ꯅꯨꯡꯉꯥꯏꯔꯅꯦꯍꯦ
ꯅꯨꯡꯃꯥꯏꯃꯟꯗꯅ ꯁꯤꯒꯦ ꯇꯧꯏ ꯁꯤꯕꯗꯥ ꯋꯥꯔꯦ
ꯎꯝ ꯑꯆꯥꯄꯣꯠ ꯂꯩꯔꯛꯇꯔꯣ ꯅꯪ ꯃꯥꯒꯤ
ꯆꯄ ꯂꯩ ꯄꯨꯗ
ꯀꯔꯤꯅꯣꯅꯝ ꯅꯇꯨ ꯎꯅꯔ ꯎꯅꯥꯒ ꯎꯅꯥꯕ ꯆꯠꯄꯁꯦ ꯀꯩ ꯀꯩ ꯋꯥꯔꯤ ꯁꯥꯒꯦ
ꯎꯝ ꯀꯔꯤ ꯋꯥꯔꯤ ꯁꯥꯔꯅꯤ ꯈꯟꯅꯔ ꯂꯥꯛꯑꯦ
ꯑꯁ ꯑꯥ ꯋꯥꯔꯤ ꯌꯥꯏꯕꯨꯗꯨꯨꯅꯦ
ꯑꯅꯧꯕ꯭ꯔꯣ ꯅꯍꯥꯟ ꯅꯪ ꯅꯍꯥꯟ ꯅꯪ ꯀꯣ ꯌꯥꯝ ꯇꯧꯕ ꯅꯨꯄꯤꯗꯨꯗꯤ ꯀꯥꯏ ꯆꯠꯈ꯭ꯔꯦ
ꯌꯨꯝ ꯄꯥꯟꯒꯔ꯭ꯦꯗꯥ ꯅꯨꯄꯥꯅ ꯕꯤꯇꯔ꯭ꯦ ꯇꯧꯕꯤꯔꯦ ꯅ ꯑꯩꯉꯣꯟꯗ ꯃꯦꯁꯦꯁ ꯔꯅꯦ ꯊꯅꯤꯗꯒ
ꯑꯅꯧꯕꯥ ꯊꯤꯔꯦ
ꯊꯤꯔꯦ
ꯌꯦꯁ ꯃꯤ ꯃꯤ ꯃꯆꯥꯒꯤꯗꯤ ꯀꯩꯅꯣ ꯌꯥꯝ ꯊꯨꯋꯦꯅ ꯅꯨꯄꯤꯁꯦ
ꯊꯨꯕꯅꯦ ꯑꯁ ꯑꯩꯈꯣꯏꯗꯤ ꯂꯥꯡ ꯊꯛ ꯂꯄꯥ ꯌꯥꯝ ꯍꯩꯕꯅꯤꯅꯀꯣ ꯘꯔꯤꯗꯣ ꯈꯣꯏꯗ ꯌꯥꯝ ꯐꯖꯅ ꯊꯥꯕꯅꯤ ꯉꯥꯗꯤ ꯐꯖꯅ ꯂꯥꯛꯏ ꯍꯥꯏꯇꯥꯔꯦ
ꯄꯦꯂꯕꯅꯤꯗ
ꯄꯦꯟꯒꯅꯨ ꯄꯦꯟꯒꯅꯨ
ꯑꯁꯃꯗ ꯄ ꯀꯩꯅꯣ ꯐꯣꯡꯅꯕ ꯉꯝꯗꯦꯅꯦ ꯑꯗꯨꯅ ꯗ꯭ꯔꯥꯏꯚ ꯀꯩ ꯀꯩꯍꯥꯏꯅ
ꯑ ꯅꯨꯡꯁꯤꯕꯅ ꯅꯪꯒꯤꯅꯦꯕꯛꯇꯣ ꯍꯥꯥ
ꯃꯣꯛ ꯃꯣꯔ ꯀꯥ ꯇꯨꯝ ꯃꯤꯅꯤ ꯄꯅꯥ
ꯀꯩ ꯋꯥ
ꯌꯥꯏ ꯇꯥꯟꯗ꯭ꯔꯗꯤ
ꯄꯨꯡ ꯀꯌꯥ ꯇꯨꯡꯒꯅꯤ ꯍꯥꯏꯔꯣ ꯍꯥꯥ
ꯅꯪꯒꯤ ꯃꯠꯇꯣ
ꯑꯥ
ꯅꯨꯡꯉꯥꯏꯕꯅꯤꯅ ꯑꯗꯨꯝ ꯅꯣꯛꯂꯒ ꯇꯨꯝꯔꯅꯤ ꯍꯥꯏꯕ
ꯍꯣꯏ ꯍꯥꯏꯇꯥꯔꯦ
ꯎꯝ ꯃꯪꯂꯥꯗ ꯑꯃꯨꯛ ꯎꯟꯈꯤꯅꯦꯕ ꯅꯪꯗ ꯎꯝꯝꯝ ꯎꯀꯂꯦꯇꯗ ꯍꯥꯏ ꯍꯥꯏꯅ
ꯃ ꯑ ꯐꯣꯟ ꯃꯥ ꯐꯣꯟ ꯄꯥꯏꯔꯝꯃꯗꯤ ꯄꯥꯎ ꯐꯥꯎꯅꯕ ꯌꯥꯕ ꯄꯥꯏꯗꯕꯅꯤꯅ ꯌꯥꯝ ꯋꯥꯕ ꯍꯥꯏꯇꯥꯔꯦ
ꯀꯩꯅꯣ ꯃꯥ ꯐꯣꯟ ꯄꯥꯏ ꯐꯣꯟ ꯄꯥꯏꯗ꯭ꯔꯒ ꯀꯃꯥꯏꯅ ꯅꯕꯥꯅꯤ ꯀꯥꯏꯗꯒꯩ ꯈꯪꯅꯕꯅꯣ
ꯕꯦꯖꯤꯛ ꯍꯥꯏ ꯑꯦ ꯂꯩꯗꯅ ꯃꯌꯨꯝꯗ ꯂꯩꯔꯤ ꯀꯥꯟꯗꯤ ꯄꯥꯏꯌꯦ ꯑꯗꯨ ꯃꯥꯗꯤ ꯍꯧꯖꯤꯛ ꯔꯦꯟꯗ ꯂꯩꯌꯦ ꯃꯗꯣꯝ ꯆꯥꯒ ꯑꯗꯨꯗꯨꯅꯤꯗ ꯑꯗꯣꯝꯆꯥꯗꯨ ꯐꯣꯟ ꯄꯥꯏꯍꯟꯗꯕ ꯃꯃꯥꯁꯨ ꯐꯣꯟ ꯄꯥꯏꯍꯟꯗꯕ ꯂꯩꯕꯤꯔꯣ ꯍꯥꯏꯔꯁꯨ ꯂꯩꯕꯤꯗ ꯉꯦ ꯑꯗꯨꯅꯅꯤꯅ ꯌꯥꯝ ꯋꯥꯕ ꯍꯥꯏꯇꯥꯔꯦ
ꯑꯁ ꯑꯗꯨꯗꯤ ꯀꯩꯅꯣ ꯅꯪ
ꯉꯁꯤꯕꯥꯎ ꯎꯝ ꯎ ꯑ ꯍ
ꯌꯥꯝ ꯑꯉꯥꯡ ꯑꯣꯏꯔꯤꯕ꯭ꯔꯣ ꯃꯥꯗꯣ ꯌꯥꯝ ꯑꯉꯥꯡ ꯑꯣꯏꯔꯤꯕ꯭ꯔꯣ ꯍꯥꯏꯕ ꯅꯪꯒꯤ ꯅꯨꯄꯤꯗꯣ
ꯑꯩꯉꯣꯟꯅꯗꯤ ꯏ ꯉꯥꯡꯉ ꯑꯣꯏꯍꯦꯕ ꯆꯍꯤ ꯁꯚꯦꯟꯇꯤꯟ ꯂꯥꯛꯑꯦ ꯁꯤꯛꯁꯇꯤꯟ ꯀꯝꯄ꯭ꯂꯤꯠ ꯑꯣꯏꯔꯝꯃꯅꯤ
ꯂꯣꯏꯔꯦ ꯂꯣꯏꯔꯦ ꯂꯣꯏꯔꯦ ꯀꯔꯤꯅꯣ ꯑ ꯀꯥꯏꯗꯒꯤ ꯊꯦꯡꯅꯕꯅꯣꯕꯅ ꯑꯁꯤ ꯅꯨꯄꯤꯁꯦ
ꯁ꯭ꯀꯨꯜꯗ
ꯈꯨꯀꯨꯗ ꯈꯨꯀꯨꯗ ꯍꯥꯏꯗꯤ ꯀꯃꯥꯏꯅ
ꯍꯣꯏꯅꯥ ꯍꯅ ꯄ ꯁꯀꯨꯜꯗ ꯑꯦ
ꯍꯁ ꯐꯅꯣ ꯄꯥꯏ ꯆꯠꯄ ꯑꯗꯨꯗ ꯃꯥ ꯍꯥꯟꯅ ꯊꯦꯡꯅꯗ꯭ꯔꯒ ꯃꯃꯥꯟꯅꯕꯤ ꯍꯥꯟꯅ ꯊꯤꯅꯩꯌꯦ ꯑꯗꯨꯒ ꯑꯩꯈꯣꯏ ꯄꯥꯄꯅ ꯃꯃꯥꯟꯅꯕꯤꯗꯨꯒꯤ ꯑꯦꯀꯥꯎꯟꯗꯨꯒꯤ ꯗ ꯃꯥꯅ ꯐꯣꯂꯣ ꯇꯧꯅꯕ ꯑꯩꯉꯣꯟꯗꯁꯨ ꯐꯣꯂꯣ ꯇꯧꯔꯛꯄꯗꯨꯗ ꯑꯩꯅ ꯐꯣꯂꯣ ꯕꯦꯛ ꯇꯧꯔꯀꯥꯟꯗ ꯃꯦꯁꯦꯁ ꯊꯥ ꯂꯩ ꯄ ꯍꯥꯏ ꯇꯗꯤ ꯍꯒ꯭ꯔꯦ ꯑꯗꯨ ꯃꯇꯥꯡꯅꯤ ꯃꯥꯗꯣ ꯑꯇꯣꯞꯄꯒ ꯈꯪꯅꯔꯝꯕ ꯑꯩ ꯏꯃꯗꯣ ꯆꯍꯤ ꯑꯃꯃꯨꯛꯗꯤ ꯎꯝ ꯍꯥꯏꯖꯕꯅꯤꯍꯦ ꯍꯟꯗꯛ ꯆꯍꯤꯅ ꯌꯥꯔꯛꯄ ꯍꯥꯏꯇꯥꯔꯦ
ꯂꯦꯞꯇꯦꯍꯦ ꯅꯪꯁꯦ
ꯑ ꯘ꯭ꯔꯤ ꯒ꯭ꯔꯤꯒ꯭ꯔꯤ ꯇꯛꯏꯅꯦ ꯃꯥꯗꯣ ꯌꯥꯅꯤꯡꯗ ꯌꯥꯅꯤꯡ ꯏꯪꯗ ꯌꯥꯕ꯭ꯔ ꯍꯧꯖꯤꯛꯇꯤ ꯌꯥꯝ ꯊꯤ ꯌꯥꯈ꯭ꯔꯦ ꯃꯥꯅ ꯄꯥꯎꯖꯕ ꯑꯇꯣꯞꯄꯗꯤ ꯂꯩꯔꯦ ꯑꯗꯣ
ꯇ ꯇꯣꯛꯅꯥꯗꯅꯀꯣ ꯅꯪꯒ
ꯏꯁꯁ ꯇꯨꯡꯅꯥꯕꯩ ꯋꯥꯅꯤ ꯍꯥꯏꯔꯨꯔ ꯅꯪ ꯊꯦꯡꯅ
ꯁꯦꯡꯥ ꯇꯧꯕꯅꯦ ꯑꯩ ꯅꯍꯥꯟꯗꯣ ꯑꯩꯒ ꯀꯩꯅꯣ ꯊꯪꯅꯕ ꯅꯨꯄꯤꯁꯨ ꯃꯥꯁꯨ ꯅꯨꯄꯤ ꯀꯣ ꯑꯦ
ꯑꯥ ꯀꯥꯏꯅꯈ꯭ꯔꯕꯣ
ꯀꯥꯏꯅꯈ꯭ꯔꯦ ꯑꯗꯨꯒ ꯀꯩꯅꯣ ꯅꯨꯄꯤꯗꯣ ꯃꯥꯅ ꯀꯣꯏꯕ ꯅꯨꯄꯤꯗꯣ ꯅꯨꯄꯥ ꯑꯃ ꯀꯣꯏꯔꯝꯃꯤ ꯍꯥꯏꯌꯦ
ꯑꯥ
ꯑꯗꯨꯒꯤ ꯀꯥꯏꯅꯈ꯭ꯔꯦ
ꯐꯔꯒꯅꯣ
ꯀꯩꯅꯣ ꯅꯨꯄꯥꯗ ꯃꯦꯁꯦꯁ ꯊꯥꯕ ꯃꯥꯜꯂꯦ ꯑꯗꯨ ꯅꯨꯄꯤꯗꯣ ꯃꯥꯒꯤꯒꯤ ꯃꯥꯒꯤ ꯅꯨꯄꯤꯅ ꯀꯣꯏꯔꯝꯕ ꯅꯨꯄꯥꯗ ꯃꯦꯁꯦꯁ ꯊꯥꯕ ꯃꯥꯜꯂꯦꯕ ꯑꯗꯨꯒ ꯈꯠꯅꯕ ꯃꯥꯜꯂꯦ ꯑꯗꯨꯒ ꯃꯥ ꯅ ꯃꯥꯗ ꯅꯨꯄꯤꯤ ꯅꯨꯄꯤ ꯑꯅꯤꯅꯦ ꯍꯥꯏꯕꯅꯦ ꯀꯣꯏꯕꯗꯣ ꯃꯥ ꯇꯦꯁꯟ ꯆꯠꯄ ꯃꯐꯝꯗ ꯑꯃ ꯑꯗꯨꯒ ꯃꯥꯒꯤ ꯐꯣꯗ ꯈꯪꯅꯕ ꯅꯨ ꯅꯨꯄꯤ ꯑꯃ ꯑꯅꯤꯅꯦꯕ ꯃꯥꯅ
ꯑꯗꯨ ꯑꯗꯨꯗꯨꯗꯤ ꯑꯗꯨꯗꯨꯗꯤ ꯃꯁꯥ ꯇꯥꯕꯅꯤ ꯀꯩꯅꯅꯣ ꯑꯦ ꯑ ꯑꯗꯨꯗꯨ ꯏꯁ ꯑꯗꯨꯗ ꯌꯥꯗꯗꯤ ꯌꯥꯗꯔꯤꯗ ꯑꯩꯈꯣꯏꯗꯤ ꯄꯤꯌꯣꯔꯅꯦ ꯀ ꯑꯩꯈꯣꯏꯁꯦ ꯀꯔꯤꯝꯇ ꯅꯨꯡꯁꯥ ꯊꯤꯟꯒ ꯂꯩꯇꯦꯔꯥ ꯐꯣꯠ ꯄꯥꯏꯗꯕꯅꯤꯅꯀꯣ ꯃꯥꯁꯨ ꯐꯣꯠꯄꯥꯏꯗꯦꯩ
ꯐꯣꯟ ꯄꯥꯏꯗꯕꯤꯗ ꯐꯣꯟ ꯄꯥꯏꯗꯕꯤꯗ ꯃꯥꯅ ꯍꯦꯛ ꯀꯩꯅꯣ ꯍꯦꯛ ꯍꯦꯛ ꯎꯅꯕ ꯂꯨꯄꯥ ꯂꯩꯔꯗꯤ ꯀꯃꯥꯏꯅ ꯇꯧꯕ
ꯑꯁ ꯂꯩꯔꯣꯏ ꯂꯩꯔꯣꯏ ꯃꯄꯥꯟ ꯊꯣꯡꯇꯣꯛꯄ ꯑꯣꯏꯗꯕ ꯑꯉꯥꯡꯅꯦ ꯑꯗꯨꯣ ꯑꯉꯥꯡ ꯅꯠꯇꯦ ꯏꯕꯦꯝꯃ ꯍꯥꯏꯔꯦ ꯍꯣꯏ ꯊꯣꯛꯄꯕꯨꯗꯤ ꯌꯥꯏꯑꯕꯀꯣ ꯑꯗꯨ
ꯎꯝ
ꯃꯐꯝ ꯌꯥꯝ ꯈꯪꯕ ꯑꯉꯥꯡ ꯅꯠꯇꯦ ꯍꯥꯏꯕ
ꯎꯝ
ꯌꯥꯝ ꯄꯪꯕ ꯍꯥꯏꯇꯥꯔꯦ ꯑꯉꯥꯡꯅ ꯑꯩꯒꯤ ꯃꯣꯏꯊꯦꯝꯗ ꯇꯥꯔꯦꯕ ꯀꯒꯥꯟꯗ
ꯍ ꯑꯦ ꯅꯪꯒꯤ ꯋꯥꯁꯤꯗꯤ ꯀꯩꯅꯣ ꯅꯪꯒꯤ ꯋꯥꯗꯣ ꯌꯥꯝ ꯊꯨꯝꯕꯒꯤ ꯑꯣꯏꯔꯝꯃꯤ ꯃꯤꯅꯦ ꯌꯥꯔꯛꯄꯗꯣ
ꯑꯗꯨꯗꯤ ꯑꯩꯁꯨ ꯉꯛꯏꯅꯤ ꯃꯥꯗꯣ ꯌꯥꯅꯤꯡꯗꯦ ꯌꯥꯅꯤꯡꯗꯦ ꯑꯁ ꯑꯩꯒꯤ ꯑꯄꯥꯝꯕ ꯑꯃ ꯂꯩꯌꯦ ꯑꯗꯨ ꯍꯥꯏ ꯃꯇꯝ ꯀꯪꯁꯨ ꯍꯥꯏꯖꯕꯅꯦ ꯀꯔꯤ ꯂꯩꯕꯥꯛꯄꯨꯈꯩꯅꯣ ꯈꯪꯗ ꯑꯗꯨꯝ ꯌꯥꯕꯤꯈ꯭ꯔꯤꯌꯦ ꯁꯤꯤꯀꯦ ꯇꯥꯅꯣ ꯀꯪꯒꯦ
ꯎꯝ
ꯗꯤ ꯅꯨꯡꯉꯥꯏꯕ ꯍꯥ ꯍꯥ
ꯑꯥ
ꯆꯠ ꯆꯠ ꯆꯠ ꯆꯔꯦ
ꯀꯥꯏꯅꯤꯅ ꯃꯥ ꯎꯅ ꯆꯠꯄꯗ ꯏꯁꯤꯡ ꯃꯣꯊꯛꯇ ꯏꯁꯤꯡ ꯍꯥꯏꯔꯒ ꯊꯛꯄꯨꯗꯤ ꯊꯥꯔꯛꯑꯦ ꯑꯩꯈꯣꯏ ꯏꯃꯥꯟꯅꯕꯤꯗꯤ ꯑꯥ ꯃꯥ ꯈꯤꯇꯪ ꯉꯥꯏꯔꯕ ꯑꯗꯨ ꯑꯩ ꯊꯛꯁꯨ ꯊ ꯃꯥꯁꯨ ꯑꯩ ꯑꯩꯒꯤ ꯆꯠꯕꯅ ꯀꯩ ꯍꯥꯏꯅꯪ ꯏꯁꯤꯡꯒ ꯍꯥꯎꯔꯝꯗꯣꯏ ꯃꯥꯟꯗꯦ ꯍꯥꯏ ꯑꯗ ꯑꯩꯈꯣꯏ ꯃꯥꯟ